ꯍꯜꯂꯣ ꯇꯥꯏ ꯂꯧ ꯆꯠꯂꯝꯃꯦ ꯍꯧꯒꯦ ꯇꯧꯔ ꯂꯩꯌꯦ
ꯑꯁ ꯅꯨꯡꯉꯥꯏꯅꯦ ꯅꯪꯒꯤ
ꯂꯥꯎ ꯀꯣꯏꯕ
ꯌꯥꯝ ꯅꯣꯛꯅꯤꯡꯉꯦ ꯅꯍꯥꯟ ꯑꯩꯈꯣꯏꯅ ꯆꯠꯄꯗꯣ ꯌꯥꯝ ꯅꯤꯡꯁꯤꯡꯉꯦ ꯆꯠꯅꯤꯡꯉꯦ ꯌꯥꯝꯅ
ꯂꯥꯛꯑꯣ ꯂꯥꯛꯑꯣ ꯌꯥꯝ ꯐꯖꯔ ꯂꯩꯌꯦ ꯍꯧꯖꯤꯛꯀꯥꯟ ꯆꯨꯖꯥꯛ ꯆꯥꯔꯒ
ꯑꯁ ꯌꯥꯝ ꯅꯨꯡꯉꯥꯏꯌꯦ ꯅꯣꯏꯒꯤ ꯂꯥꯎ ꯆꯠꯂꯒ ꯑꯩꯈꯣꯏꯅ ꯌꯦꯟ ꯊꯣꯛꯑꯒ ꯆꯥꯕꯗꯣ
ꯅꯨꯡꯉꯥꯏꯌꯦ ꯆꯠꯅꯤꯡꯉꯦ
ꯅꯣꯡꯃ ꯂꯥꯛꯑꯣ ꯀꯣꯏꯔꯛꯑꯣ ꯄꯨꯛ ꯆꯥꯃꯤꯟꯅꯁꯦ
ꯑꯗ ꯎꯝ ꯀꯨꯀꯨꯝꯕꯔꯒꯨꯝꯕ ꯆꯥꯕ ꯂꯣꯏꯔꯕꯣ
ꯑꯥꯏ ꯀꯨꯀꯨꯝꯕꯔꯒꯤ ꯃꯇꯝꯅꯦ ꯍꯧꯖꯤꯛ
ꯌꯧꯗ꯭ꯔꯤꯌꯦ
ꯃꯇꯝꯅꯤ ꯃꯇꯝ ꯌꯦꯟ ꯆꯥꯔꯒ ꯂꯩꯌꯦ ꯆꯨꯖꯪꯅꯦ ꯀ꯭ꯌꯨꯀꯝꯕꯔꯅꯦ
ꯀꯩꯒꯤꯁꯨ ꯊꯥꯕꯤꯔꯛꯑꯣ
ꯊꯥꯕꯤꯒꯦ ꯐꯣꯇꯣ ꯑꯣꯏꯅ
ꯌꯥꯝ ꯊꯂꯛꯄ꯭ꯔꯥ ꯅꯣꯏꯗꯣ ꯍꯟꯗꯥꯛꯁꯨ
ꯍꯥꯥ
ꯌꯥꯝ ꯂꯩꯕ꯭ꯔꯥ ꯍꯥꯏꯕ
ꯊꯕꯤꯒꯤ ꯂꯧ ꯆꯠꯇꯦ ꯆꯨꯖꯥꯛꯒꯤ ꯂꯧ ꯑꯣꯏꯅ ꯆꯠꯂꯦ
ꯑꯣ ꯅꯪꯒꯤ ꯀꯩꯅꯣ ꯆꯨꯖꯥꯛꯇ ꯊꯕꯤ ꯊꯥꯗ꯭ꯔꯣ ꯍꯥꯏꯁꯦ
ꯊꯥꯕꯤꯜꯂꯦ ꯑꯗꯨꯕꯨ ꯄꯥꯟꯅꯤꯡꯗ꯭ꯔꯤꯕ
ꯎꯝ
ꯑꯣꯏꯔꯛꯀꯤ ꯏꯪꯕꯤꯒꯤ ꯃꯔꯨꯛ ꯂꯧꯗ ꯊꯕꯤ ꯌꯥꯝ ꯊꯥꯔ ꯊꯕꯤ ꯌꯥꯝ ꯄꯜꯂꯦ
ꯑꯣ ꯌꯥꯝ ꯐꯥꯏꯅꯦ
ꯂꯥꯁ ꯌꯔ ꯗꯒꯤꯗꯤ ꯀꯨꯝꯁꯤꯒꯤ ꯂꯥꯎꯅ ꯍꯦꯟꯅ ꯐꯖꯕꯒꯨꯝ ꯇꯧꯋꯦ ꯆꯥꯅꯤꯡꯉꯥꯏꯁꯨ ꯌꯥꯝꯃꯦ
ꯑꯣꯖꯥꯁꯤꯡ ꯑꯝꯇ ꯅꯪꯒꯤ ꯂꯧ ꯆꯠꯇ꯭ꯔꯣ
ꯑꯩꯒꯤ ꯂꯧꯅꯦ
ꯑꯗꯨ ꯎꯖꯥꯁꯤꯡꯗꯣ ꯑꯝꯇꯪ ꯆꯠꯇꯕ꯭ꯔꯥ ꯍꯥꯏꯕ
ꯍꯥ ꯐꯖꯅ ꯇꯥꯗꯦ ꯎꯝ
ꯅꯪꯒꯤ ꯂꯧ ꯑꯝꯇ ꯆꯠꯇꯕ꯭ꯔꯥ ꯍꯥꯏꯕ
ꯁꯔ ꯑꯣꯞꯁꯟꯒ ꯁꯔ ꯊ꯭ꯋꯥꯟ ꯃꯣꯏꯅꯤ ꯑꯝꯔꯛ ꯆꯠꯂꯦ
ꯑꯗꯨꯒ ꯅꯦꯝꯃꯥꯔ ꯊꯥꯎꯁꯨ ꯂꯥꯛꯀꯅꯤ ꯍꯥꯏꯕꯅꯤ ꯑꯗꯨꯕꯨ ꯃꯥ ꯅꯥꯏꯌꯦꯅ ꯆꯠꯇ꯭ꯔꯦ ꯇ ꯑꯗꯨꯝ ꯅꯣꯡꯃ ꯂꯥꯛꯀꯦ
ꯅꯨꯡꯉꯥꯏꯕꯅꯤ ꯑꯁ
ꯀꯨꯝꯁꯤ ꯑꯣꯖꯥ ꯈꯣꯏ
ꯀꯩꯗꯧꯔꯒꯦ
ꯆꯨꯖꯥꯛ ꯆꯥꯕ ꯆꯠꯁꯦ ꯍꯥꯏꯔꯒ ꯇꯜꯂꯦꯌꯦ
ꯑꯗꯨꯒꯤ ꯆꯠꯄ ꯇꯟꯕꯅꯤꯅ ꯆꯥꯕ ꯐꯪꯔꯣꯏ ꯍꯥꯏꯔꯒ ꯅꯣꯛꯄꯅꯤ ꯃꯣꯏꯅ
ꯃꯅꯤꯄꯨꯔ ꯑꯄꯨꯟꯕꯅ ꯇꯜꯂꯗꯤ
ꯑꯗꯨꯕꯨ ꯅꯣꯡꯃꯗꯤ ꯄꯤꯆꯥꯒꯅꯤꯗ
ꯇꯜꯂꯗꯤ ꯆꯥꯕ ꯆꯥꯁꯨ ꯆꯥꯒꯅꯨ ꯍꯥꯏꯕꯅꯦ ꯕꯥꯏꯕꯜꯗ ꯐꯥꯎꯕ
ꯇꯥꯐ ꯔꯤꯐ꯭ꯔꯦꯁꯃꯦꯟꯒꯤꯗꯃꯛꯇ ꯈꯔꯗꯤ ꯄꯤꯒꯅꯤ ꯅꯣꯡꯃꯗꯤ
ꯂꯩꯌꯣ ꯍꯥꯏꯌꯣ
ꯑꯗꯨꯁꯨ ꯇꯥꯡꯅ ꯄꯤꯒꯗꯕ ꯃꯤꯅ ꯑꯇꯨ ꯔꯨꯄꯤꯁ ꯌꯣꯟꯕꯗ ꯐꯥꯏꯚ ꯔꯨꯄꯤꯁ ꯄꯤꯔꯣ ꯍꯥꯏꯅ
ꯎꯝ
ꯎꯝ ꯑꯩ ꯃꯥꯏꯍꯧꯒꯦ ꯍꯥꯏꯔꯒ ꯑꯩꯒꯤ ꯃꯦꯆꯦꯠꯁꯨ ꯌꯥꯗ꯭ꯔꯕ ꯃꯩ ꯂꯧꯕ ꯆꯠꯂꯦ ꯆꯣꯠꯄꯒꯤ
ꯎꯝ
ꯑꯩ ꯑꯦ ꯅꯣꯡꯁꯨꯨꯗꯦ ꯉꯁꯤꯗꯤ ꯑꯗꯨꯕꯨ ꯏꯁꯤꯡ ꯕꯣꯇꯜꯗꯣ ꯈꯔ ꯂꯤꯛ ꯑꯣꯏꯕ ꯃꯥꯜꯂꯦ
ꯎꯝ
ꯑꯗꯨꯗ ꯆꯣꯠꯈ꯭ꯔꯕ ꯍꯨꯝ ꯍꯨꯝ ꯀꯨꯝꯁꯤꯒꯤ ꯂꯧꯗꯤ ꯆꯥꯎꯋꯦꯍꯦ ꯆꯥꯎꯋꯦ
ꯐꯩꯌꯦ ꯑꯗꯣ ꯅꯪꯅ ꯇꯧꯕ ꯉꯝꯃꯗꯤ
ꯉꯝꯗ꯭ꯔꯦ ꯋꯥꯕꯅ ꯋꯥꯕꯅ ꯄꯣꯊꯥꯕ ꯃꯇꯝ ꯐꯪꯗ꯭ꯔꯦꯅꯦ
ꯎꯝ ꯑꯗꯨꯕꯨꯗꯤ ꯑꯣꯏꯒꯅꯤ
ꯅꯪꯅ ꯊꯕꯛ ꯌꯥꯝ ꯀꯟꯃꯟꯕꯩꯅꯦ
ꯌꯥꯝ ꯀꯟꯁꯤ ꯅꯠꯇꯦꯗ ꯇꯧꯗ꯭ꯔꯗꯤ ꯆꯥꯅꯤꯡꯉꯥꯏ ꯐꯪꯔꯔꯣꯏ ꯆꯥꯕꯅꯤꯅ ꯇꯧꯗ꯭ꯔꯗꯤ ꯌꯥꯗꯦꯗꯣ
ꯑꯗꯨꯅ
ꯃꯤꯅ ꯆꯥꯕꯗ ꯆꯥꯅꯤꯡꯕ ꯊꯛꯄꯗꯅꯤꯡ ꯊꯛꯅꯤꯡꯕꯅꯤꯅ ꯎꯄꯥꯏ ꯂꯩꯇꯦ ꯋꯥꯕꯇꯥꯔꯦ
ꯌꯥ ꯁꯃꯃꯦ
ꯆꯥꯅꯤꯡꯂꯒ ꯇꯨꯃꯤꯟꯅ ꯂꯩꯊꯣꯛꯄꯗꯤ ꯌꯥꯗꯦ
ꯊꯤꯒꯦ ꯇꯧꯋꯦ ꯆꯥꯛ ꯂꯩꯔꯗꯤ ꯐꯗꯣꯏꯅꯦ ꯑꯃꯨꯛꯀ ꯆꯥꯅꯤꯡꯉꯦ
ꯅꯨꯡꯁꯤꯈ꯭ꯔꯦꯗ ꯏꯅꯛꯇ ꯂꯩꯔꯝꯂꯕ
ꯅꯨꯃꯤꯗꯥꯡ ꯑꯣꯏꯅ ꯆꯥꯗꯣꯏꯕ
ꯏꯅꯥꯛꯇ ꯂꯩꯔꯝꯕ ꯆꯥꯛ ꯐꯖꯅ ꯄꯤꯊꯛꯔꯅꯤ
ꯈ꯭ꯔꯤꯁꯃꯁ ꯂꯥꯕꯀꯥꯟꯗ ꯅꯣꯏꯗ ꯆꯥꯛ ꯆꯥꯕ ꯂꯥꯀꯦ
ꯂꯥꯛꯑꯣ ꯂꯥꯛꯑꯣ ꯂꯣꯀꯦꯜꯒꯤ ꯑꯣꯏꯅ ꯄꯤꯌꯣꯔ ꯂꯣꯀꯦꯜ ꯑꯣꯏꯅ ꯄꯤꯆꯒꯦ ꯁꯥ ꯐꯥꯎꯕ ꯂꯣꯀꯦꯜꯒꯤ ꯑꯣꯏꯅ ꯄꯤꯆꯕꯤꯒꯦꯅꯦ ꯈ꯭ꯔꯤꯖꯣ
ꯂꯥꯛꯑꯒꯦ ꯊꯦꯡꯀꯦ ꯈ꯭ꯔꯤꯁꯃꯥꯁ ꯐꯕ ꯂꯥꯛꯒꯦꯅꯦ ꯅꯣꯏꯗ
ꯂꯥꯛꯑꯣ ꯂꯥꯛꯑꯣ ꯑꯩꯒ ꯄꯨꯟꯅ ꯂꯩꯃꯤꯟꯅꯁꯦ
ꯎꯝ
ꯁꯤꯦꯡꯃꯜ ꯂꯥꯛꯀꯤꯔꯣ ꯅꯪ ꯀ꯭ꯔꯤꯁꯃꯁꯗ
ꯁꯪꯗ꯭ꯔꯤꯗ ꯂꯥꯛꯄꯁꯨ ꯌꯥꯏ
ꯂꯥꯛꯑꯣ ꯌꯨꯝ ꯂꯥꯛꯂꯗꯤ ꯑꯩꯈꯣꯏ ꯑꯩꯈꯟꯗ ꯂꯥꯛꯑꯣ
ꯂꯥꯛꯒꯅꯤ ꯍꯣꯏ
ꯂꯩꯃꯤꯟꯅꯁꯦ ꯂꯣꯀꯦꯜ ꯑꯣꯛ ꯑꯣꯏꯅ ꯍꯜꯂꯒ ꯆꯥꯏꯌꯦ
ꯎꯝ ꯍꯧ ꯆꯥꯅꯤꯡꯗꯦ ꯑꯩꯗꯤ ꯌꯦꯟ ꯆꯥꯅꯤꯡꯉꯦ
ꯍꯣꯏ ꯑꯦ ꯂꯣꯀꯦꯜ ꯌꯦꯟꯁꯨ ꯌꯥꯝ ꯂꯩꯅ ꯑꯩꯗꯤ ꯌꯦꯟ ꯆꯅꯤꯡꯗꯕ ꯑ
ꯑꯗꯨꯗꯣ ꯃꯆꯥ ꯄꯣꯛꯑꯦ ꯑꯗꯨꯒ ꯑꯩꯗꯤ ꯆꯥꯕ ꯐꯪꯗꯦꯕꯀꯣ
ꯍ ꯍꯝ
ꯑꯗꯨꯒ ꯏꯃꯥ ꯍꯣꯏꯗꯣ ꯎꯝ ꯃꯁꯥꯁꯦ ꯂꯣꯏ ꯆꯤꯈ꯭ꯔꯕꯅꯦꯕ ꯑꯅꯤꯈꯛꯇ ꯍꯤꯡꯍꯧꯕ ꯑꯗꯨꯗꯣ ꯃꯣꯏꯅ ꯇꯥꯊꯣꯛꯈ꯭ꯔꯦ ꯍꯥꯏꯌꯦ
ꯑꯥ
ꯑꯗꯨꯒ ꯑꯃꯨꯛꯀ ꯍꯧꯖꯤꯛ ꯃꯆꯥ ꯄꯣꯛꯑꯦ ꯍꯥꯏꯌꯦꯦ
ꯑꯥ ꯅ ꯆꯠꯂꯣꯕ ꯍꯥꯏꯗ꯭ꯔꯗꯤ ꯃꯔꯨꯝꯗꯣ ꯆꯥꯔꯣꯏꯌꯨ
ꯎꯝ ꯑꯗꯨ ꯑꯅꯤꯗꯤ ꯐꯪꯕꯗꯨꯗꯤ
ꯍꯣꯏ ꯑꯗꯨꯗꯤ ꯐꯪꯔꯝꯅꯤ ꯑꯗꯨꯕꯨ ꯃꯔꯨꯝ ꯆꯥꯅꯕꯅ ꯀꯥꯟꯅꯒꯗ꯭ꯔꯣ ꯀꯥꯟꯅꯒꯅꯤꯅꯦ
ꯑꯅꯤ ꯆꯥꯕꯗꯨꯅ ꯌꯦꯟ ꯑꯅꯤ ꯆꯥꯕꯗꯨꯅ ꯍ ꯐꯔꯤꯔ ꯄꯤꯔꯝ ꯆꯥꯕꯨꯔꯛꯄꯗꯦ
ꯍꯥꯏꯗꯤ ꯈ꯭ꯔꯤꯁꯃꯥꯁꯇ ꯂꯣꯀꯦꯜ ꯌꯦꯟ ꯂꯣꯏꯅ ꯆꯥꯊꯣꯛꯈ꯭ꯔꯒꯦ ꯅꯦꯛꯁ ꯌꯔ ꯂꯣꯀꯦꯜ ꯂꯣꯀꯦꯜꯒꯤ ꯌꯦꯟ ꯌꯣꯛꯂꯔꯣꯏ ꯂꯦꯌꯔ ꯑꯣꯏꯅ ꯌꯧꯔꯒꯦ ꯂꯦꯌꯔ ꯑꯣꯏꯅ ꯌꯧꯔꯒꯦ
ꯂꯣꯀꯦꯜꯁꯨ ꯃꯔꯛ ꯃꯔꯛꯇ ꯆꯞꯀꯨꯝꯕ ꯑꯗꯨꯝ ꯆꯥꯅꯤꯡꯉꯥꯏ ꯑꯗꯨꯝ ꯍꯥꯞꯄꯑꯣ
ꯀꯦꯜꯗꯤ ꯊꯨ ꯆꯥꯎꯗꯕꯒꯤꯗꯃꯛ
ꯊꯨꯅ ꯆꯧꯗ꯭ꯔꯁꯨ ꯅꯣꯏꯒꯤ ꯍꯛꯆꯥꯡꯒꯤꯗꯤ ꯀꯃꯥꯏꯅ ꯑꯗꯨꯗꯤ ꯑꯗꯨꯝ ꯊꯝꯃꯣꯕ ꯅꯣꯏ ꯌꯣꯟꯗ꯭ꯔꯁꯨ ꯅꯣꯏꯒꯤꯗꯃꯛ ꯈꯛꯇ ꯆꯥꯅꯤꯡꯉꯥꯏ ꯍꯧꯖꯤꯛ ꯑꯉꯥꯡꯁꯤꯡꯅ ꯑꯦꯛꯖꯥꯝ ꯄꯥꯁ ꯇꯧꯕꯒꯨꯝꯕ ꯀꯥꯟꯗ ꯑꯗꯨꯝ ꯆꯥꯅꯤꯡꯉꯥꯏ
ꯂꯦꯌꯔꯗꯣ ꯑꯗꯨꯝ ꯆꯥꯔꯅꯤꯅꯦ
ꯎꯝ ꯂꯩꯔꯨꯔꯗꯤ ꯍꯥꯏꯗꯤ ꯅꯨꯡꯉꯥꯏꯇꯦꯕ ꯍꯛꯆꯥꯡꯁꯨ ꯀꯥꯟꯅꯕ ꯂꯩꯇꯦꯕ
ꯑꯩꯅ ꯂꯩꯌꯔ ꯌꯣꯛꯄꯁꯦ ꯂꯣꯀꯦꯜꯒꯤꯒꯨꯝꯅ ꯌꯣꯛꯄ
ꯎꯝ
ꯆꯦꯡ ꯈꯛꯇ ꯄꯤꯔꯒ ꯌꯣꯛꯄ
ꯌꯥꯝ ꯆꯥꯎꯗꯕꯅꯦ ꯑꯗꯨꯁꯨ
ꯑꯥ
ꯀꯩꯅꯣ ꯃꯣꯏꯅ ꯗꯨꯀꯥꯟꯗꯒꯤꯔꯤ ꯌꯣꯟꯕꯗꯣ ꯑꯗꯨ ꯃꯣꯏꯁꯦ ꯊꯨ ꯊꯨꯅ ꯆꯥꯎꯕꯅꯦꯕ
ꯑꯥ
ꯃ ꯆꯁꯥꯎꯗꯕꯅꯦ
ꯆꯥꯎꯧꯗꯩ ꯑꯁꯦꯡꯕ ꯑꯗꯨꯕꯨ ꯂꯣꯀꯦꯜꯗꯒꯤꯗꯤ ꯊꯨꯅ ꯆꯥꯎꯧꯋꯦꯗ ꯊꯥ ꯑꯅꯤ ꯑꯍꯨꯝ ꯐꯥꯗ꯭ꯔꯔꯤ ꯌꯣꯛꯄꯗ ꯑꯗꯨꯕꯨ ꯌꯥꯝ ꯌꯥꯝ
ꯃꯦꯗꯥꯝ ꯀꯤꯂꯣꯗꯤ ꯀꯃꯥꯏ ꯀꯃꯥꯏ ꯇꯧꯔꯤꯒꯦ ꯅꯨꯡꯉꯥꯏꯔꯤꯕꯣ ꯃꯥꯗꯣ
ꯃꯁꯨ ꯅꯨꯡꯉꯥꯏꯔ ꯂꯩ
ꯃꯥꯒꯤ ꯄꯥꯎꯁꯦ ꯑꯝꯇ ꯇꯥꯗ꯭ꯔꯤꯅꯦ
ꯀꯨꯝꯁꯤꯗꯤ ꯈꯔ ꯅꯨꯡꯉꯥꯏꯕꯒꯨꯝ ꯇꯧꯋꯦ
ꯑꯣ ꯐꯩꯅ ꯑꯗꯨꯗꯤ
ꯅꯥꯕꯁꯨ ꯀꯌꯥ ꯍꯥꯏ ꯍꯥꯏꯒꯟꯗ꯭ꯔꯕꯅꯦ ꯀꯨꯝꯁꯤꯗꯤ
ꯎꯝ
ꯁꯤꯌꯥꯗꯤ ꯂꯥꯁ ꯏꯌꯥꯔꯗꯤ ꯑꯁꯤ ꯅꯥꯏꯌꯦꯦ ꯑꯗꯨ ꯇꯧꯋꯦ ꯑꯗꯥ ꯇꯧꯋꯦ ꯑꯗꯨꯝ ꯍꯥꯏꯖꯅꯤꯡꯅꯤ ꯑꯗꯨꯕꯨꯣ
ꯎꯝ
ꯀꯨꯝꯁꯤꯗꯤ ꯑꯗꯨꯒꯨꯝꯕ ꯍꯥꯏꯔꯛꯇꯦ
ꯄꯩꯁꯥ ꯄꯥꯏꯔꯕꯅꯤꯅ ꯅꯨꯡꯉꯥꯏ ꯅꯨꯡꯉꯥꯏꯕꯒꯤ ꯑꯣꯏꯔꯝꯒꯅꯤ ꯇꯣꯂꯣꯛꯁꯨ ꯀꯥꯔꯕꯅꯤꯅ ꯅꯣꯏꯒꯤ
ꯑꯣꯏꯔꯝꯅꯦ ꯅꯨꯡꯉꯥꯏꯔꯝꯒꯅꯤ ꯑꯩꯁ ꯇꯂꯣꯞꯀꯥꯕꯗꯨ ꯀꯩꯅꯣꯗꯨꯗ ꯆꯞ ꯃꯥꯟꯅ ꯑꯃꯃꯨꯀ ꯀꯥꯕꯤꯔꯒ ꯍꯦꯟꯅ ꯄꯩꯁꯥ ꯆꯂꯦ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
ꯑꯃꯥꯎꯟꯗꯤ ꯌꯥꯝꯃꯦ ꯆꯠꯄ ꯃꯐꯝꯁꯨ ꯌꯥꯝꯃꯦ
ꯑꯥ ꯑꯗꯨꯕꯨꯗꯤ ꯑꯣꯏꯒꯅꯤ
ꯑꯩꯁꯦ ꯏꯊꯟꯗ ꯂꯩꯕꯁꯨ ꯅꯠꯇꯕꯅꯤꯅ ꯏꯆꯥ ꯈ꯭ꯣꯏ ꯒꯤꯅꯦ ꯑꯗꯨꯒ ꯑꯅꯥꯕ ꯈꯣꯏꯒꯤꯅꯦ ꯑꯗꯨꯒꯤ ꯃꯊꯛꯇ ꯑꯩꯒꯤ ꯏꯅꯥꯎꯅꯨꯄꯥ ꯕꯥꯏꯕꯜ ꯇꯥꯝꯒꯅꯤ ꯍꯥꯏꯅ ꯆꯠꯊꯣꯛꯄ ꯅꯨꯄꯥꯗꯨꯒ ꯄꯩꯁꯥ ꯍꯥꯡꯔꯛꯄꯁꯤꯅ ꯂꯣꯏꯅ ꯃꯊꯥ ꯁꯥꯕꯗ ꯊ ꯁꯝꯅ ꯂꯥꯁ ꯌꯥꯔ ꯂꯥꯁ ꯏꯔꯗꯒꯤꯗꯤ ꯀꯨꯝꯁꯤꯅ ꯄꯩꯁꯥ ꯍꯦꯟꯅ ꯆꯜꯂꯦ ꯑꯩꯒꯤ ꯏꯅꯥꯎꯅꯨꯄꯥ ꯑꯩꯒꯤ ꯅꯦꯛꯁ ꯕꯤꯐꯣꯔ ꯂꯥꯁ ꯏꯔ ꯂꯨꯍꯣꯡꯕꯗꯣ
ꯑꯥ
ꯃꯥꯒꯤ ꯈꯣꯔꯁꯁꯨ ꯂꯣꯏꯗ꯭ꯔꯤꯕꯅꯤꯅ ꯂꯣꯏꯒꯦ ꯑꯩꯅ ꯆꯠꯊꯣꯛꯄ ꯀꯨꯝꯁꯤ
ꯎꯝ
ꯑꯗꯨꯒꯤ ꯄꯩꯁꯥ ꯆꯠꯄꯗꯨꯣ ꯆꯠꯄꯗꯣ ꯍꯥꯏꯅꯤꯡꯉꯥꯏ ꯂꯩꯇꯦ
ꯅꯪꯗꯤ ꯌꯥꯔꯦ ꯃꯣꯏꯗꯤ ꯃꯇꯦꯡ ꯄꯥꯡꯉꯅꯨꯗ ꯃꯣꯏꯅ ꯃꯇꯦꯡ ꯄꯥꯡꯒꯗꯧꯕꯅꯦ ꯅꯥꯡꯪꯗꯤ ꯐꯪꯅ
ꯄꯜ ꯂꯩꯇꯦꯅꯦ ꯑꯩꯅ ꯄꯥꯗ꯭ꯔꯗꯤ ꯀꯅꯥꯅ ꯄꯥꯝꯃꯤꯅꯤ ꯃꯣꯏꯕꯨ
ꯃꯤ ꯃꯌꯥꯝ ꯂꯩꯕꯗꯨꯗꯤ
ꯑꯩꯅ ꯄꯪꯗ꯭ꯔꯗꯤ ꯎꯄꯥꯏ ꯂꯩꯇꯦ ꯄꯩꯁꯥ ꯂꯥꯛꯐꯝꯁꯨ ꯂꯩꯇꯕꯅꯤꯅ ꯑꯩꯒꯤ ꯏꯅꯥꯎꯅꯨꯄꯥ ꯁꯤꯖꯤꯄꯥꯏꯇ ꯍꯧꯗ
ꯎꯝ
ꯃꯥ ꯈꯛꯇ ꯑꯣꯏꯕꯒꯤ ꯃꯥꯁꯨ ꯁꯄꯣꯔꯠ ꯇꯧꯕ ꯉꯝꯗ꯭ꯔꯦ ꯍꯥꯏꯔ ꯑꯗꯨꯝ ꯍꯥꯏꯕꯒꯤ ꯐꯔꯦ ꯑꯩꯁꯨ ꯈꯔꯝ
ꯑꯗꯨ ꯑꯣꯏꯔꯁꯨ ꯑꯗꯨ ꯑꯣꯏꯔꯁꯨ ꯍꯧꯖꯤꯛ ꯑꯣ ꯀꯔꯤ ꯍꯥꯏꯗꯣꯏꯅꯣ ꯩꯅꯌꯥꯝꯕ ꯃꯌꯥꯝ ꯂꯩꯕꯗꯨꯗꯤ ꯃꯣꯏꯅ ꯇꯧꯍꯜꯂꯣ
ꯌꯥꯝ ꯂꯩꯌꯦ ꯑꯗꯨꯕꯨ ꯐꯦꯃꯤꯂꯤ ꯑꯣꯏꯈ꯭ꯔꯕꯅꯤꯅ
ꯍꯥꯏꯗꯤ ꯅꯪꯁꯨ ꯐꯦꯃꯤꯂꯤ ꯂꯩꯕꯗꯨꯗꯤ ꯅꯪꯒꯤ ꯅꯊꯟꯇꯅꯦ ꯃꯣꯏꯅ ꯍꯦꯟꯅ ꯅꯉꯣꯟꯗ ꯃꯇꯦꯡ ꯄꯥꯡꯒꯗꯧꯕꯅꯦ ꯃꯣꯏꯗꯤ ꯅꯪꯗꯤ ꯅꯨꯄꯤꯁꯨ ꯅꯨꯄꯤꯅꯦ
ꯑ ꯐ ꯂꯩꯀ ꯅꯨꯄꯤꯅ ꯒ꯭ꯌꯥꯟ ꯇꯥꯕꯤꯔꯗꯤ ꯐꯥꯕꯀꯣ ꯑꯗꯨꯁꯨ ꯀꯣ
ꯎꯝ
ꯃꯣꯏꯒꯤ ꯅꯨꯄꯤꯅ ꯒ꯭ꯌꯥꯟ ꯇꯥꯕꯤꯗ꯭ꯔꯗꯤ ꯑꯩꯒꯤ ꯏꯅꯥꯎꯈꯣꯏꯗꯤ ꯋꯥꯕ ꯇꯥꯔꯕꯅꯤꯅ ꯎꯄꯥꯏ ꯂꯩꯇꯦ ꯑꯩ ꯌꯥꯎꯔꯝꯗ꯭ꯔꯕ ꯑꯩꯒꯤ ꯏꯆꯥꯎ ꯑꯩꯒꯤ ꯏꯅꯥꯎꯈꯣꯏꯁꯦ ꯒ꯭ꯌꯥꯟ ꯃꯥꯟ ꯇꯥꯔꯔꯣꯏ ꯂꯥꯏꯔꯤꯛꯁꯨ ꯇꯝꯔꯔꯣꯏ
ꯅꯣꯏ ꯅꯅꯥꯎ ꯀꯩꯔ ꯀꯩꯗꯧꯔꯒꯦ
ꯅꯠꯇꯦ ꯑꯩꯒꯤ ꯍꯨꯏꯅ ꯑꯩꯒꯤ ꯇꯨꯡ ꯏꯟꯕꯅ ꯏꯟꯕꯅ ꯑꯩꯅ ꯃꯄꯥꯟ ꯊꯣꯛꯄꯗ ꯑꯗꯨꯝ ꯊꯣꯛꯄ ꯅꯅꯨꯡ ꯆꯥꯕꯗ ꯑꯆꯥꯡꯕ ꯑꯩꯒꯤ ꯂꯧꯁꯤꯡ ꯂꯣꯏ ꯇꯥꯍꯟꯕꯤꯔꯦ
ꯅꯪꯒꯤ ꯍꯣꯏ ꯑꯉꯥꯎꯕꯗꯨꯔꯣ
ꯍꯣꯏ
ꯑꯣ
ꯂꯣꯏꯔꯛꯈ꯭ꯔꯕꯅꯤ ꯃꯁꯛ ꯁ꯭ꯀꯨꯜꯗ ꯆꯥꯛ ꯐꯖꯅ ꯄꯤꯔꯣ ꯃꯥꯒꯤ ꯃꯆꯥ ꯄꯣꯛꯄꯗ ꯄꯤꯒꯦ ꯍꯥꯏꯔꯒ ꯁ꯭ꯀꯨꯜꯗ ꯆꯠꯇ꯭ꯔꯤꯅꯦ ꯑꯩꯒꯤ ꯍꯣꯏꯁꯦ
ꯑꯣ ꯃꯆꯥꯥ ꯄꯣꯛꯑꯕꯣ
ꯑ ꯄꯣꯛꯇ꯭ꯔꯤꯌꯦ ꯀꯨꯝꯁꯤ ꯗꯤꯁꯦꯝꯕꯔ ꯅꯣꯕꯦꯝꯕꯔ ꯑꯗꯨ ꯑꯣꯏꯅ ꯄꯣꯛꯀꯗ꯭ꯔꯥꯅ ꯑꯩꯅ ꯈꯟꯕ